ꯀꯁ ꯊ
ꯍꯜꯂꯣ ꯍꯜꯂꯣ ꯆꯥꯛ ꯆꯥꯥꯔꯕꯨ ꯎꯝ
ꯆꯥꯛ ꯆꯥꯔꯕꯣ ꯅꯪꯕꯣ
ꯍꯧꯖꯤꯛꯇ ꯆꯥꯕ ꯂꯣꯏꯔꯦ ꯑꯣꯖꯥꯗꯤ
ꯑꯩ ꯑꯩꯁꯦ ꯍꯧꯖꯤꯛ ꯕꯣꯟꯕꯣꯟ ꯈꯣꯏꯗ ꯕꯣ ꯌꯦꯡꯅꯕ ꯆꯠꯂꯤꯅꯦ
ꯑꯆꯥ ꯅꯣꯏꯁꯨ ꯌꯦꯡꯒꯦꯔꯣ ꯄꯨꯜꯂꯒ ꯉꯁꯤꯁꯦ
ꯍꯥ
ꯅꯣꯏꯁꯨ ꯄꯨꯜꯂꯒ ꯌꯦꯡꯒꯦꯔꯣ ꯉꯁꯤ
ꯍꯣꯏ ꯈꯔ ꯄꯨꯟꯊꯠꯀꯦ
ꯑꯆꯥ ꯑꯆꯥ ꯀꯔꯤ ꯌꯦꯟꯁꯥꯡꯕꯨ ꯆꯥꯔꯒꯦ ꯅꯪꯕꯣ
ꯑꯁ ꯉꯁꯤ ꯌꯦꯟꯒ ꯀꯩꯃ ꯆꯥꯏꯗꯣ
ꯑꯁ ꯆꯥꯞ ꯃꯅꯩꯅꯦ
ꯍꯣꯢ ꯑꯁ ꯀꯔꯤ ꯇꯧꯒꯦꯔꯣ ꯍꯥꯏꯔꯒ ꯢꯁ ꯁꯤꯗ ꯌꯦꯡꯒꯅꯤ ꯍꯣꯢ
ꯅꯪꯒꯤ ꯃꯅꯤꯡꯒꯤꯗꯣ ꯌꯥꯗ꯭ꯔꯦꯀꯣ
ꯍꯥꯥ
ꯅꯪꯒꯤ ꯃꯅꯤꯡꯗꯣ
ꯍꯣꯏ
ꯎꯝ ꯑꯗꯨꯗꯣ ꯈꯔ ꯃꯦꯟꯇꯦꯟ ꯇꯧꯑꯣꯍꯦ
ꯍꯣꯢ ꯍꯣꯢ
ꯎꯝ ꯑꯗꯨꯒꯤ ꯅꯣꯏ ꯅꯣꯏ ꯃꯔꯨꯞ ꯁꯤꯡꯒꯔꯣ
ꯍꯣꯏ ꯑꯩꯈꯣꯏ ꯃꯔꯨꯞꯁꯤꯡꯒ ꯍꯦꯜꯂꯣ ꯍꯥꯎ ꯑ ꯑꯥꯎ ꯇꯥꯏꯌꯦ
ꯎꯝ ꯅꯪꯒꯤ ꯃꯅꯤꯡꯒꯤꯗꯣ ꯈꯔ ꯃꯦꯟꯇꯦꯟ ꯇꯧꯋꯦꯍꯦ ꯌꯥꯔꯣꯏꯀꯣ ꯑꯗꯨꯗꯣ
ꯍꯣꯏ ꯍꯣꯏ ꯑꯣ ꯑꯠꯁꯥ ꯃꯖꯕꯨꯃ
ꯇꯥꯏꯌꯦ ꯇꯥꯏꯌꯦ
ꯅꯪꯒꯤꯗꯣ ꯖꯣ ꯖꯣ ꯌꯥꯔꯣꯏꯍꯦ
ꯍꯣꯏ ꯈꯔꯗꯤ ꯌꯥꯝꯃꯦ
ꯌꯥꯝꯗꯕꯗ ꯆꯠꯂꯣ
ꯅꯪ ꯑꯗꯨ ꯈꯣꯟꯗꯨꯁꯨ ꯌꯥꯔꯣꯏꯀꯣ
ꯀꯩꯗꯧꯉꯩ ꯂꯥꯛꯄ ꯇꯥꯡꯅꯣ ꯍꯜꯂꯣ ꯀꯔꯤꯅꯣ ꯀꯔꯤꯃꯣ
ꯑꯧ ꯅꯨꯡꯉꯥꯏꯔꯤꯕꯣ ꯅꯪꯕꯣ
ꯅꯨꯡꯉꯥꯏꯔꯤ ꯅꯨꯡꯉꯥꯏꯔꯤ
ꯉꯁꯤꯁꯨ ꯌꯦꯡꯊꯥꯗꯣꯏꯔꯣ ꯕꯣꯜ
ꯍꯣꯏ ꯌꯦꯡꯗꯣꯏꯅꯤ
ꯆꯥ ꯆꯥꯛꯇꯤ ꯆꯥꯔꯕꯣ
ꯆꯥꯗ꯭ꯔꯤꯗ ꯆꯥꯔꯒꯦ ꯇꯧꯔꯤ ꯏꯅꯦ ꯍꯣꯏꯗ ꯏꯅꯦ ꯍꯣꯏꯗ ꯍꯣꯏ ꯇꯨꯝꯁꯨ ꯇꯨꯝꯕ ꯑꯩꯁꯤꯗ ꯑꯗꯨꯒꯤꯅꯤ
ꯑꯩꯈꯣꯏꯁꯨ ꯑꯗꯨꯗ ꯑꯗꯨꯝ ꯌꯦꯡꯉꯦ ꯃꯊꯛꯇ ꯇꯦꯡꯀꯤꯈꯣꯏ ꯃꯅꯥꯛꯀꯤꯗꯣ
ꯑꯥ ꯐꯖꯩ ꯐꯖꯩ ꯑꯩ ꯐꯥꯔꯁ ꯁꯦꯃꯤꯁ
ꯑꯩꯈꯣꯏꯗꯤ ꯁꯦꯀꯦꯟ ꯃꯦꯠꯆ ꯐꯥꯎ ꯑꯗꯨꯝ ꯏꯅꯦ ꯈꯣꯏꯒꯤꯗꯣ ꯄꯥꯏꯔꯕꯅꯤꯅꯀꯣ
ꯑꯥ
ꯑꯃꯒꯤꯗꯣ ꯃꯅꯤꯡꯒꯤꯗꯣ ꯌꯥꯝ ꯂꯥꯡꯉꯦꯅꯦꯍꯦ
ꯍꯣꯏ ꯑꯗꯨꯗꯣ ꯂꯥꯡꯍꯟꯒꯅꯣ ꯃꯆꯤꯟꯗꯣ ꯀꯨꯞꯐꯜꯂꯣ ꯃꯅꯤꯡꯒꯤ ꯇꯥꯕ ꯅꯨꯡꯉꯥꯏꯇꯕꯀꯣ ꯌꯥꯔꯣꯏꯕ
ꯎꯝ ꯑꯩ ꯆꯥꯛ ꯆꯥꯈꯤꯒꯦꯍꯦ
ꯍꯣꯏ ꯑꯃꯗꯣ ꯄꯥꯥꯏꯍꯜꯂꯨ
ꯥꯍꯣꯏ ꯍꯣꯏ ꯍꯥꯎ